ꯍꯜꯂꯣ
ꯍꯜꯂꯣ
ꯇꯌꯦ ꯇꯌꯦ
ꯑꯧ ꯑꯧ ꯅꯨꯡꯉꯥꯏꯔꯤꯕꯣ ꯀꯔꯝ
ꯉꯁꯤꯁꯤ ꯏꯊꯥ ꯊꯥꯖꯗꯕ ꯅꯠꯇꯦꯅꯦ ꯇꯧꯔꯤꯁꯦ ꯑꯩꯗꯤ ꯁꯨꯝ ꯉꯁꯤꯁꯤ ꯀꯩꯅꯣ ꯇꯧꯕ ꯍꯥꯏꯗꯤ ꯀꯔꯤ ꯍꯥꯏꯅꯤ ꯅꯪꯁꯤ ꯈꯛꯅꯤꯡ ꯅꯤꯡꯁꯤꯡꯉꯛꯇꯅ ꯅꯪꯁꯨ ꯀꯃꯥꯏ ꯀꯃꯥꯏ ꯇꯧꯔꯤ ꯍꯥꯏꯔꯒ ꯍꯪꯒꯦꯅ ꯑꯗꯨꯃꯥꯏꯅ ꯇꯧꯔꯤ ꯇꯧꯔꯛꯏꯁꯦ ꯑꯩꯒꯤ ꯐꯥꯝ ꯑꯅꯧꯕ ꯑꯃ ꯇꯧꯕꯗꯨ ꯈꯪꯉꯤꯗꯅ ꯐꯥꯝ ꯑꯅꯧꯕ ꯑꯃ ꯇꯧꯕꯗꯣ ꯑꯗꯨꯗ ꯀꯣꯏꯔꯛꯑꯣꯅ ꯍꯥꯏꯒꯦ ꯇꯧꯔꯤꯅꯦ ꯅꯪꯁꯦ ꯅꯪꯕꯨ ꯊꯕꯛ ꯀꯥ ꯁꯡꯒꯗ꯭ꯔꯣ
ꯑꯁ ꯌꯥꯝ ꯅꯨꯡꯉꯥꯏꯕ ꯄꯥꯎꯅꯤꯅꯦ ꯑꯗꯨꯗꯤ ꯑꯩ ꯑꯁ ꯍꯔꯥꯎꯕꯨ ꯌꯥꯝ ꯍꯔꯥꯎꯈ꯭ꯔꯦꯗ ꯅꯤꯡꯁꯤꯡꯉꯛꯇꯅ ꯁꯨꯃꯥꯏꯅ ꯐꯥꯔꯝꯗꯒ ꯂꯥꯛꯑꯣ ꯍꯥꯏꯔꯛꯏꯕꯁꯦ ꯍꯣꯏꯅꯦ ꯅꯪꯒꯤ ꯐꯥꯔꯝꯗꯨꯕꯨ ꯀꯃꯥꯏ ꯀꯃꯥꯏꯟ ꯇꯧꯔꯤꯒꯦ ꯀꯩꯀꯩ ꯉꯥꯒ ꯊꯥꯗꯔꯕꯣ ꯀꯩꯅꯣ ꯉꯥ ꯍꯦꯛꯇ ꯆꯥꯔꯁꯤ ꯀꯩꯅꯣ ꯅꯪꯒꯤ ꯈꯔꯤꯗꯨꯗꯒꯤ ꯐꯥꯔꯒ
ꯉꯥꯗꯨꯕꯨꯗꯤ ꯊꯥꯗꯔꯤꯌꯦ ꯂꯥꯛꯑꯣ ꯑꯗꯨꯝ ꯆꯥꯁꯦ ꯇꯧꯁꯦ ꯉꯥꯅ ꯉꯥꯗꯤ ꯌꯥꯝ ꯉꯥꯒꯤ ꯑꯣꯏꯅꯗꯤ ꯌꯥꯝ ꯆꯥꯎꯅ ꯇꯧꯕꯗꯤ ꯅꯠꯇꯦ ꯑꯩꯒꯤꯁꯤ ꯄꯨꯈ꯭ꯔꯤ ꯃꯆꯥ ꯑꯃꯈꯛꯇꯅꯤ ꯉꯥꯒꯤ ꯑꯣꯏꯅꯗꯤ ꯑꯗꯨꯝꯕꯨꯗꯤ ꯂꯩ ꯉꯥꯗꯣ ꯑꯩꯅ ꯐꯖꯅ ꯑꯗꯨꯝ ꯊꯥꯗꯕꯅꯤꯅ ꯃꯔꯨ ꯑꯣꯏꯅ ꯑꯩꯅ ꯇꯧꯔꯤꯁꯤ ꯆꯨꯖꯥꯛ ꯊꯥꯕ ꯑꯗꯒꯤ ꯀꯩꯅꯣꯁꯤꯃ ꯑꯩꯈꯣꯏꯒꯤ ꯃꯣꯔꯣꯛ ꯑꯇꯦꯛꯄꯁꯤ ꯐꯖꯅ ꯏꯟꯖꯥꯡ ꯅꯥꯄꯤꯅ ꯑꯌꯥꯝꯕ ꯊꯥꯕꯅꯤ ꯍꯥꯏꯕ ꯇꯥꯔꯦ ꯑꯗꯒꯤ ꯑꯩꯈꯣꯏꯒꯤ ꯏꯪꯒꯣꯟ ꯑꯃ ꯐꯥꯝ ꯑꯃ ꯂꯩꯔꯒꯗꯤ ꯏꯁꯤꯡ ꯈꯔ ꯋꯥꯠꯍꯟꯕꯗꯣ ꯅꯨꯡꯉꯥꯏꯇꯦ ꯍꯥꯏꯗꯅ ꯇꯧꯔꯒ ꯑꯩꯅ ꯄꯨꯈ꯭ꯔꯤ ꯃꯆꯥꯗꯨꯃ ꯑꯗꯨꯃꯥꯏꯅ ꯇꯧꯔꯒ ꯉꯥꯗꯣ ꯈꯔ ꯊꯥꯗꯔꯒ ꯇꯧꯕꯅꯤ ꯑꯗꯨꯕꯨ ꯍꯧꯖꯤꯛꯇꯤ ꯑꯩꯈꯣꯏꯒꯤ ꯃꯥꯏꯌꯦꯟꯁꯨ ꯌꯥꯝꯅ ꯄꯥꯜꯂꯦ ꯑꯗꯒꯤ ꯈꯣꯡꯗ꯭ꯔꯨꯝ ꯃꯇꯝꯁꯨ ꯑꯣꯏꯕꯅꯤꯅ ꯈꯣꯡꯗ꯭ꯔꯨꯝꯁꯨ ꯄꯥꯜꯂꯦ ꯑꯗꯒꯤꯗꯤ ꯑꯩꯅ ꯇꯔꯕꯨꯖꯠ ꯈꯔꯒ ꯊꯥꯖꯤꯟꯕꯅꯦ ꯇꯔꯕꯨꯖꯗꯨꯨꯁꯨ ꯐꯖꯅ ꯄꯥꯜꯂꯦ ꯍꯥꯏꯇꯥꯔꯦ ꯑꯗꯨꯅ ꯇꯔꯕꯨꯖ ꯆꯥꯕ ꯑꯣꯏꯅ ꯂꯥꯛꯑꯣ ꯑꯗꯒꯤꯗꯤ ꯃꯃꯥꯡ ꯃꯃꯥꯡꯗꯤ ꯇꯔꯕꯨꯖꯗꯣ ꯑꯩꯅ ꯑꯉꯥꯡꯕ ꯊꯥꯕꯅꯤ ꯑꯗꯣ ꯍꯧꯖꯤꯛꯀꯥꯟꯗꯤ ꯇꯔꯕꯨꯗꯁꯤ ꯑꯩꯈꯣꯏꯒꯤ ꯍꯪꯒꯥꯝ ꯃꯄꯥꯟ ꯃꯆꯨꯒꯤ ꯑꯃ ꯌꯥꯝ ꯀꯟꯅ ꯆꯥꯅꯔꯛꯑꯒ ꯃꯌꯥꯝ ꯀꯟꯅ ꯍꯧꯖꯤꯛꯀꯥꯟ ꯇꯧꯈꯠꯅꯔꯛꯏꯗꯅ ꯑꯗꯨꯗꯒꯤꯗꯤ ꯑꯩꯅ ꯑꯦ ꯁꯤꯗꯤ ꯍꯟꯗꯛꯇꯤ ꯑꯩꯁꯨ ꯇꯔꯕꯖ ꯍꯪꯒꯝꯄꯥꯟꯁꯤ ꯊꯥꯔꯒ ꯌꯦꯡꯒꯦꯅ ꯑꯗꯨꯃꯥꯏꯅ ꯇꯧꯕꯅꯤ ꯃꯨꯟꯕ ꯍꯧꯔꯦ ꯅꯍꯥꯟ ꯑꯅꯤ ꯂꯥꯏꯗ ꯀꯠꯂꯦ ꯑꯍꯥꯟꯕ ꯄꯥꯟꯕꯅꯦꯅ ꯑꯗꯨꯒ ꯆꯥꯔꯦ ꯍꯥꯎꯋꯤꯅꯦ ꯑꯗꯨ ꯃꯍꯥꯎ ꯌꯦꯡ ꯑꯣꯏꯅꯥ ꯆꯔꯒꯥ ꯆꯥꯁꯤ ꯂꯛꯑꯣꯅꯦꯅ ꯑꯩꯈꯣꯏ ꯆꯥꯛꯇꯣ ꯆ ꯆꯥꯛꯇꯨꯖꯨ ꯍꯞꯄꯥꯝꯃꯒꯦ ꯑꯗꯨꯒ ꯇꯔꯕꯨꯖꯗꯨꯁꯨ ꯅꯪ ꯈꯔꯁꯨ ꯍꯦꯛꯑ ꯄꯨꯒꯔꯣ ꯆꯥꯛꯁꯨ ꯐꯖꯅ ꯄꯥꯜꯂꯦ ꯆꯨꯗꯥꯛꯇꯨꯖꯨ ꯍꯦꯛꯈꯔꯣ ꯑꯗꯨꯒ
ꯍꯣꯏꯅꯦ ꯅꯪꯒꯤ ꯐꯥꯝꯗꯨꯗꯤ ꯑꯩꯈꯣꯏꯅ ꯄꯥꯝꯒꯗꯕ ꯉꯥꯛꯇ ꯍꯧꯔꯦꯅꯦ ꯆꯨꯖꯥꯛ ꯅꯪꯅ ꯆꯨꯖꯥꯛ ꯊꯥꯔꯤꯗꯨ ꯌꯥꯝ ꯐꯔꯦ ꯍꯧꯖꯤꯛꯇꯤ ꯆꯨꯖꯥꯛꯁꯤ ꯃꯌꯥꯝꯅꯁꯨ ꯌꯥꯝꯅ ꯄꯥꯝꯅ ꯆꯥꯅꯔꯦ ꯑꯗꯨꯒ ꯅꯪꯅ ꯍꯧꯖꯤꯛꯀꯤ ꯍꯥꯏꯔꯤꯕ ꯇꯔꯕꯨꯖꯇꯣ ꯍꯪꯒꯥꯝ ꯃꯄꯥꯟ ꯃꯆꯨꯒꯤ ꯇꯔꯕꯨꯖꯇꯣ ꯍꯧꯖꯤꯛꯇꯤ ꯂꯝꯕꯤ ꯃꯇꯥꯏ ꯇꯥꯏꯗ ꯌꯣꯜꯍꯧꯕ ꯕꯖꯥꯔ ꯗꯨꯀꯥꯟ ꯃꯆꯥ ꯃꯆꯥ ꯐꯝꯕꯁꯤꯡꯗꯨꯁꯨ ꯑꯗꯨ ꯉꯥꯛꯇ ꯑꯣꯏꯍꯧꯔꯦꯅꯦ ꯍꯥꯟꯅꯒꯤ ꯑꯩꯗꯤ ꯑꯗꯨꯗꯣ ꯃꯍꯥꯎ ꯑꯃꯨꯛ ꯐꯥꯎꯕ ꯇꯪꯗ꯭ꯔꯤ ꯀꯔꯝꯃꯥꯏꯅꯕꯨ ꯇꯧꯒꯦꯅꯦ ꯃꯍꯥꯎꯗꯣ ꯑꯩ ꯇꯁꯦꯡꯅ ꯑꯗꯨꯗꯤ ꯌꯥꯝ ꯆꯥꯅꯤꯡꯕꯅꯤ ꯅꯍꯥꯟꯗꯒꯤꯁꯨ ꯈꯜꯂꯛꯏꯕꯅꯤ ꯌꯥꯝ ꯐꯥꯔꯦ ꯅꯪꯒꯤꯗ ꯍꯧꯔꯝꯃꯤꯗꯨ ꯅꯪꯅ ꯊꯥꯔꯝꯃꯤ ꯗꯨ ꯑꯩ ꯅꯣꯏꯒꯤꯗ ꯁꯨꯡꯁꯣꯏ ꯁꯣꯏꯗꯅ ꯌꯥꯝ ꯊꯨꯅ ꯂꯥꯛꯇꯕ ꯌꯥꯔꯔꯣꯏ ꯇꯧꯔꯤꯁꯦ ꯑꯗꯨꯒꯤ ꯇꯔꯕꯨꯖꯇꯨ ꯑꯗꯨꯕꯨ ꯀꯃꯥꯏꯅ ꯍꯧꯖꯤꯛꯀꯤ ꯑꯩꯈꯣꯏꯅ ꯍꯥꯟꯗꯒꯤ ꯑꯗꯨꯝ ꯆꯥꯅꯕ ꯇꯔꯕꯨꯖꯇꯨꯒ ꯑꯗꯨꯝ ꯃꯍꯥꯎ ꯃꯥꯟꯅꯕ꯭ꯔꯣ ꯀꯃꯥꯏ ꯀꯃꯥꯏꯟ ꯇꯧꯒꯦ
ꯃꯣꯏꯁꯤ ꯑꯗꯨꯝ ꯃꯣꯏꯒꯤ ꯆꯞ ꯃꯥꯟꯅꯕ ꯃꯈꯜꯅꯤꯅ ꯃꯥꯟꯗꯤ ꯃꯥꯟꯅꯩ ꯍꯥꯏ ꯇꯥꯔꯦ ꯃꯆꯨꯗꯣ ꯈꯦꯠꯅꯕ ꯈꯛꯇꯅꯤ ꯇꯧꯔꯤꯁꯦ ꯑꯗꯨꯒ ꯑꯈꯣꯏꯒꯤ ꯂꯝꯁꯤꯗ ꯑꯈꯣꯏꯒꯤ ꯇꯔꯕꯨꯖꯥ ꯑꯉꯥꯡꯕ ꯊꯥꯕꯁꯦ ꯇꯔꯕꯨꯖꯥ ꯑꯉꯥꯡꯕ ꯊꯥꯕꯁꯤꯅꯗꯤ ꯄꯛꯅꯕꯗꯤ ꯍꯦꯜꯂꯦ ꯑꯗꯨꯒ ꯑꯩꯈꯣꯏꯒꯤ ꯍꯪꯒꯥꯝꯄꯜ ꯃꯆꯨꯒꯤꯁꯤ ꯐꯖꯅꯗꯤ ꯄꯥꯟꯕꯗꯤ ꯄꯥꯜꯂꯤ ꯃꯥꯁꯨ ꯃꯄꯨꯡ ꯃꯔꯩ ꯐꯥꯔꯒ ꯐꯖꯅ ꯑꯗꯨꯝ ꯆꯥꯎꯅꯕꯗꯤ ꯄꯥꯜꯂꯤ ꯑꯗꯨꯒ ꯃꯥꯅ ꯊꯨꯝꯕ ꯈꯤꯇꯪ ꯋꯥꯠꯂꯤ ꯍꯥꯏꯇꯥꯔꯦ ꯑꯩꯒꯤꯁꯤ ꯑꯗꯨꯝ ꯑꯩꯅ ꯑꯃ ꯍꯦꯛꯄꯗꯨꯗꯤ ꯈꯤꯇꯪ ꯅꯧꯃꯟꯒꯔꯕꯁꯨ ꯈꯪꯗꯦꯕ ꯑꯩꯁꯦ ꯃꯥꯁꯤ ꯅꯧꯔꯛꯄꯒꯤ ꯃꯇꯥꯡꯁꯤ ꯍꯦꯛꯄꯒꯤ ꯍꯦꯛꯄ ꯌꯥꯕꯒꯤ ꯑꯩꯈꯣꯏꯒꯤ ꯃꯨꯜꯂꯛꯄꯒꯤ ꯃꯇꯥꯡꯁꯦ ꯑꯩ ꯐꯖꯅ ꯈꯪꯗ꯭ꯔꯦꯕ ꯑꯍꯥꯟꯕꯁꯤ ꯑꯣꯏꯕꯅ ꯑꯗꯨꯅ ꯃꯥꯁꯤ ꯊꯨꯝꯕꯗꯤ ꯈꯤꯇꯪ ꯋꯥꯠꯂꯤ ꯑꯗꯨꯕꯨ ꯑꯀꯣꯟꯕ ꯑꯅꯤꯔꯛ ꯁꯨꯕꯒꯤ ꯍꯦꯛꯄꯗꯣ ꯑꯗꯨꯃꯗꯤ ꯐꯖꯅ ꯍꯥꯎꯋꯤ ꯇꯧꯔꯤꯁꯦ ꯑꯗꯨꯅ ꯃꯊꯪꯗꯤꯅꯦ ꯑꯩꯅ ꯗꯔꯒꯟ ꯐ꯭ꯔꯨꯠ ꯇꯨꯁꯨ ꯊꯥꯒꯅꯤ ꯃꯔꯨ ꯑꯣꯏꯅ ꯑꯩꯁꯦ ꯍꯟꯗꯛꯁꯦ ꯀꯩꯅꯣ ꯎꯍꯩ ꯋꯥꯍꯩꯁꯤ ꯑꯅꯧ ꯑꯅꯧꯕꯁꯤ ꯑꯣꯏꯅ ꯊꯥꯒꯦꯅ ꯈꯜꯂꯤꯅꯦ ꯑꯩꯈꯣꯏꯒꯤ ꯄꯨꯡꯍꯩꯗꯣꯟꯗ ꯊꯥꯔꯁꯨ ꯑꯩꯈꯣꯏꯒꯤ ꯄꯨꯡꯍꯩꯗꯣꯟ ꯅꯦꯝꯇꯛ ꯇꯧꯔꯒ ꯑꯩꯈꯣꯏꯒꯤ ꯆꯥꯎꯅ ꯆꯥꯎꯅ ꯌꯥꯝ ꯄꯥꯟꯕꯤꯗꯣ ꯑꯩꯈꯣꯏꯅ ꯕꯤꯗꯤꯑꯣ ꯗꯒꯥ ꯎꯕꯗꯣ ꯑꯗꯨꯝꯕ ꯃꯈꯜꯒꯤ ꯄꯨꯡꯍꯩꯗꯣꯟꯁꯤ ꯊꯥꯔꯒ ꯑꯩꯁꯦ ꯃꯈꯟ ꯃꯈꯟ ꯌꯦꯡꯒꯦꯅ ꯈꯜꯂꯤꯅꯤ ꯍꯥꯏꯗꯤ ꯑꯩꯈꯣꯏꯒꯤ ꯂꯝꯁꯤꯗ ꯑꯇꯣꯞꯄ ꯃꯤꯁꯤꯡꯅ ꯇꯧꯅꯗ꯭ꯔꯤꯕ ꯊꯕꯛ ꯃꯈꯩꯁꯤ ꯁꯤꯁꯤꯅꯤ ꯇꯧꯒꯦ ꯈꯜꯂꯤꯁꯦ ꯑꯦ ꯇꯟꯕꯨ ꯇꯟꯗ꯭ꯔꯗꯤ ꯅꯨꯃꯤꯠꯂꯩꯁꯨ ꯐꯖꯅ ꯊꯥꯗꯣꯏꯅꯤ ꯇꯧꯔꯤꯁꯦ
ꯌꯥꯝ ꯐꯩ ꯌꯥꯝ ꯐꯩ ꯍꯧꯖꯤꯛꯇꯤ ꯑꯩꯈꯣꯏꯒꯤ ꯁꯤꯗ ꯑꯩꯈꯣꯏꯒꯤ ꯂꯝꯖꯤꯗꯁꯨ ꯃꯈꯜ ꯃꯈꯜ ꯃꯌꯥꯝ ꯊꯣꯛꯂꯛꯏꯁꯤ ꯌꯥꯝꯕꯨ ꯐꯔꯕꯅꯦ ꯃꯃꯥꯡ ꯃꯃꯥꯡꯉꯩꯗꯗꯤ ꯊꯥꯔꯤꯕ ꯑꯃꯈꯛꯇꯪꯗꯣ ꯍꯟꯖꯟ ꯍꯟꯖꯟ ꯗꯨꯝ ꯊꯥꯔꯒ ꯑꯗꯨ ꯈꯛꯇꯃꯛ ꯇꯧꯅꯔꯝꯕꯗꯣ ꯍꯧꯖꯤꯛꯇꯤ ꯃꯤꯁꯤꯡꯁꯦ ꯂꯣꯏꯅꯃꯛ ꯃꯈꯜ ꯃꯈꯜ ꯍꯩꯕꯨ ꯑꯣꯏꯔꯣ ꯂꯩ ꯕꯨ ꯑꯣꯏꯔꯣ ꯃꯈꯜ ꯃꯈꯜ ꯊꯥꯔꯛꯄꯁꯦ ꯌꯥꯝꯅꯁꯨ ꯐꯩ ꯍꯣꯏꯅꯦ ꯅꯨꯃꯤꯠ ꯂꯩꯗꯣ ꯌꯥꯝꯅ ꯐꯩꯅꯦ ꯃꯤ ꯃꯌꯥꯝꯅꯁꯨ ꯌꯦꯡꯕꯗꯁꯨ ꯐꯖꯕ ꯑꯗꯒꯤꯗꯤ ꯃꯔꯨꯗꯨꯗꯒꯤ ꯊꯥꯎ ꯂꯣꯛꯄꯁꯨ ꯌꯥꯔꯦ ꯃꯥ ꯌꯥꯝꯗꯤ ꯌꯥꯝꯅ ꯀꯥꯟꯅꯕ ꯂꯩ ꯑꯣꯏꯔꯝꯃꯦꯗ ꯍꯟꯗꯛ ꯃꯔꯛꯇꯤ ꯑꯩꯈꯣꯏꯒꯤ ꯁ꯭ꯋꯥꯏꯗꯁꯨ ꯅꯨꯃꯤꯠꯂꯩ ꯅꯨꯃꯤꯠꯂꯩ ꯉꯥꯛꯛꯇ ꯉꯥꯏꯔꯕꯅꯤ ꯁꯨꯃꯥꯏꯅ ꯃꯈꯜ ꯃꯈꯜ ꯇꯧꯗꯅ ꯐꯧ ꯈꯛꯇꯪ ꯆꯦꯡ ꯆꯥꯛꯀꯤ ꯈꯛ ꯆꯦꯡ ꯐꯧ ꯈꯛꯇꯪ ꯀꯩꯅꯣ ꯇꯧꯕ ꯅꯠꯇꯕ ꯑꯇꯣꯞꯄ ꯍꯩ ꯂꯩ ꯑꯗꯒꯤꯗꯤ ꯍꯩ ꯂꯩꯁꯤꯡ ꯃꯌꯥꯝ ꯊꯥꯔꯛꯄꯁꯦ ꯁꯤꯁꯤꯅꯁꯨ ꯌꯥꯝꯅ ꯐꯩ ꯍꯥꯏ ꯇꯥꯔꯦ ꯁꯦꯜ ꯊꯨꯝꯒꯤꯗ ꯑꯣꯏꯔꯣ ꯅꯪꯒꯤ ꯐꯥꯔꯝꯗ ꯂꯩꯔꯤꯕ ꯄꯣꯠ ꯆꯩꯁꯤꯡ ꯊꯥꯔꯤꯕꯁꯤꯡꯗꯨꯗꯤ ꯌꯣꯟꯕ ꯈꯣꯠꯄꯗꯤ ꯇꯧꯕ꯭ꯔꯣ ꯀꯃꯥꯏꯅ ꯇꯧꯒꯦ
ꯇꯧꯋꯦ ꯇꯧꯋꯦ ꯌꯣꯟꯕ ꯈꯣꯠꯄꯗꯨ ꯇꯧꯅꯕꯅꯤꯗꯅ ꯑꯩꯅ ꯃꯔꯨ ꯑꯣꯏꯅ ꯍꯧꯖꯤꯛ ꯇꯧꯔꯤꯁꯦ ꯑꯩꯒꯤꯁꯨ ꯊꯕꯛꯇꯣ ꯊꯕꯛ ꯃꯇꯝꯗꯨ ꯂꯣꯏꯒꯔꯕꯅꯤꯅ ꯍꯧꯖꯤꯛꯇꯤ ꯄꯦꯟꯁꯤꯟ ꯑꯣꯏꯅ ꯂꯥꯛꯑꯦꯗꯣ ꯇꯧꯔꯤꯁꯦ ꯑꯗꯒꯤ ꯄꯦꯟꯁꯤꯟ ꯐꯪꯕ ꯍꯥꯏꯁꯤꯅꯗꯤ ꯍꯥꯟꯅ ꯐꯪꯉꯝꯕ ꯆꯥꯡꯗꯨꯗꯒꯤ ꯇꯪꯈꯥꯏ ꯍꯦꯟꯅ ꯀꯛꯊꯔꯒ ꯐꯪꯕꯅꯤꯗꯣ ꯑꯗꯨꯅ ꯑꯩꯒꯤ ꯅꯍꯟ ꯄꯦꯟꯁꯤꯟ ꯐꯪꯕꯒꯤ ꯄꯩꯁꯥ ꯑꯆꯧꯕ ꯑꯩꯒꯤ ꯕꯤꯜ ꯕꯤꯜ ꯐꯪꯕꯗꯨꯗꯒꯤ ꯑꯩꯅ ꯁꯤꯒꯤ ꯐꯥꯝꯁꯤꯗ ꯑꯣꯏꯅ ꯊꯥꯗꯔꯒ ꯇꯧꯕꯅꯦ ꯇꯧꯔꯤꯁꯦ ꯑꯗꯨ ꯊꯪꯅꯕꯒꯤ ꯐꯥꯝꯁꯤꯁꯨ ꯃꯣꯏꯁꯨ ꯌꯣꯜꯂꯅꯤ ꯍꯥꯏꯅ ꯇꯥꯏ ꯑꯗꯨ ꯃꯣꯏꯒꯤꯁꯤꯁꯨ ꯌꯣꯜꯂꯛꯄꯒ ꯑꯩꯅ ꯑꯗꯨꯃꯥꯏꯅ ꯂꯩ ꯒꯦ ꯈꯣꯠꯀꯦ ꯍꯥꯏꯔꯒ ꯍꯥꯏꯒꯔꯕꯅꯦ ꯑꯗꯨꯒ ꯄꯣꯊꯥꯕꯁꯨ ꯋꯥꯈꯜꯁꯨ ꯅꯨꯡꯉꯥꯏꯕ ꯁꯤꯗ ꯑꯗꯨꯒ ꯑꯈꯣꯏꯒꯤ ꯀꯩꯅꯣꯁꯨ ꯇꯧꯕ ꯑꯗꯒꯤ ꯄꯥꯝꯕꯤ ꯃꯈꯩꯁꯤꯁꯨ ꯐꯖꯅ ꯍꯧꯔꯀꯥꯟꯗ ꯅꯥꯄꯤ ꯁꯤꯡꯕꯤ ꯃꯈꯩꯁꯤꯁꯨ ꯐꯖꯅ ꯍꯧꯔꯀꯥꯟꯁꯤꯗ ꯋꯥꯈꯜꯁꯨ ꯅꯨꯡꯉꯥꯏ ꯑꯗꯨꯒ ꯃꯤꯠꯀꯤ ꯀꯨꯝꯍꯩ ꯑꯃꯁꯨ ꯑꯣꯏꯔꯒ ꯅꯨꯡꯉꯥꯏ ꯋꯥ ꯋꯥꯈꯟ ꯄꯣꯊꯥꯐꯝ ꯍꯥꯏꯗꯣ ꯑꯩꯒꯤꯗꯤ ꯍꯧꯖꯤꯛ ꯁꯤꯗ ꯑꯣꯏꯔꯕꯅꯤ ꯇꯧꯔꯤꯁꯦ ꯑꯩ ꯇꯨꯝꯕꯈꯛ ꯁꯤꯗ ꯇꯨꯝꯗꯦ ꯈꯛꯇ ꯍꯥꯏꯕꯗ ꯉꯥꯏꯔꯕꯅꯤ ꯑꯗꯒꯤ ꯑꯇꯣꯞꯄ ꯃꯈꯩꯒꯤ ꯅꯣꯡꯉꯥꯟꯕꯒ ꯑꯗꯨꯝ ꯑꯩꯒꯤ ꯆꯥꯅ ꯊꯛꯅꯕꯁꯤꯡꯗꯨ ꯌꯣꯝꯃꯒ ꯂꯥꯛꯑꯒ ꯁꯤꯗꯁꯨ ꯆꯥꯛ ꯅꯨꯡ ꯊꯣꯡꯉ ꯑꯗꯨꯝ ꯆꯥꯔꯕꯅꯤ ꯃꯩ ꯏꯁꯤꯡꯁꯨ ꯐꯖꯅ ꯁꯤꯗ ꯃꯔꯥꯡ ꯀꯥꯏꯅ ꯐꯪꯕꯅꯤꯅ ꯊꯛꯅꯕꯒꯤ ꯏꯁꯤꯡꯗꯕꯨ ꯃꯄꯥꯟꯗꯒꯤ ꯑꯗꯨꯃꯥꯏꯅ ꯃꯣꯏꯒꯤ ꯖꯥꯔ ꯖꯥꯔ ꯇꯧꯔꯒ ꯇꯧꯕꯤꯗꯣ ꯂꯧꯔꯒ ꯑꯗꯨꯗꯒꯤꯕꯨꯗꯤ ꯊꯛꯏ ꯊꯛꯅꯉꯥꯏꯒꯤ ꯏꯁꯤꯡꯁꯤꯃꯗꯤ ꯈꯔ ꯋꯥꯔꯤ ꯑꯗꯨꯒ ꯁꯤꯖꯤꯟꯅꯅꯕ ꯏꯁꯤꯡꯗꯤ ꯐꯖꯅ ꯑꯗꯨꯝ ꯁꯤꯗ ꯃꯔꯥꯡ ꯀꯥꯏꯅ ꯐꯪꯉꯦ ꯍꯥꯏꯇꯥꯔꯦ ꯇꯧꯔꯤꯁꯦ ꯅꯨꯃꯤꯠ ꯂꯩꯁꯤ ꯈꯪꯗꯦꯅꯦ ꯍꯟꯗꯛꯇꯤ ꯃꯔꯨꯁꯤ ꯂꯣꯛꯑꯒꯁꯨ ꯌꯦꯡꯒꯦ ꯇꯧꯕꯅꯤ ꯃꯔꯨ ꯂꯣꯛꯄꯁꯤ ꯃꯔꯨꯁꯤ ꯈꯔ ꯐꯕ ꯋꯥꯠꯇꯣꯔꯤꯕ꯭ꯔꯥ ꯈꯪꯗꯦꯅꯦ ꯇꯧꯔꯤꯁꯦ ꯅꯍꯥꯟ ꯐꯖꯅ ꯍꯧꯒꯠꯂꯛꯄ ꯀꯥꯟꯗꯨꯗ ꯑꯩꯅ ꯌꯦꯡꯁꯤꯟꯕꯗꯨ ꯈꯔ ꯋꯥꯠꯈ꯭ꯔꯦ ꯑꯗꯨꯗꯨꯅ ꯑꯩꯁꯦ ꯑꯅꯧꯕꯒ ꯑꯣꯏꯕꯁꯤꯗ ꯈꯔ ꯃꯔꯨ ꯂꯣꯛꯄꯁꯤꯗꯤ ꯋꯥꯠꯇꯧꯔꯤꯕ꯭ꯔꯥ ꯈꯪꯗꯦ ꯇꯧꯔꯤꯁꯦ ꯑꯗꯨꯕꯨ ꯍꯌꯦꯡ ꯑꯗꯨꯝ ꯂꯣꯛꯑꯒ ꯌꯦꯡꯕ ꯍꯥꯏꯗꯨꯅꯤ
ꯍꯣꯏꯗ ꯍꯣꯏꯗ ꯀꯥꯏꯗꯦ ꯍꯟꯗꯛ ꯅꯪꯅ ꯑꯍꯥꯟꯕꯅꯦꯖꯨ ꯍꯥꯏꯕ ꯑꯍꯥꯟꯕ ꯇꯧꯕꯅꯤꯖꯨ ꯍꯥꯏꯕꯗꯨꯗ ꯀꯩꯅꯣ ꯇꯧꯔꯤꯕ ꯑꯣꯏꯔꯝꯒꯅꯤ ꯃꯊꯪꯒꯤ ꯊꯥꯕꯗꯗꯤ ꯐꯖꯅ ꯌꯦꯡꯗꯅ ꯈꯣꯠꯇꯅ ꯑꯗꯨꯒ ꯑꯇꯩ ꯍꯥꯟꯅ ꯊꯥꯒꯤꯕꯁꯤꯡꯗ ꯍꯪꯅꯔꯒ ꯈꯣꯠꯅꯔꯒ ꯍꯦꯛ ꯊꯥꯔꯣ ꯑꯗꯨꯃꯗꯤ ꯅꯪꯅ ꯍꯥꯏꯕ ꯍꯧꯖꯤꯛꯀꯤ ꯐꯥꯝ ꯑꯅꯧꯕ ꯑꯃ ꯌꯣꯜꯂꯛꯀꯅꯤ ꯍꯥꯏꯕꯗꯨ ꯑꯗꯨꯃ ꯂꯩꯍꯧꯔꯒ ꯅꯪ ꯑꯗꯨ ꯅꯨꯃꯤꯠ ꯂꯩ ꯉꯥꯛꯛꯇꯕꯨ ꯊꯥꯔꯁꯨ ꯌꯥꯕꯨ ꯌꯥꯔꯕꯖꯥꯠꯅꯤ ꯅꯪꯗꯤ ꯍꯥꯟꯅꯗꯒꯤꯁꯨ ꯍꯤꯡꯒꯣꯜ ꯀꯣꯏꯕ ꯑꯗꯒꯤꯗꯤ ꯂꯩ ꯊꯥꯕ ꯈꯣꯠꯄꯁꯨ ꯄꯥꯝꯖꯔꯛꯄꯅꯤꯅ ꯍꯧꯖꯤꯛ ꯅꯪꯅ ꯑꯗꯨꯗ ꯍꯥꯏꯕꯗꯤ ꯅꯪꯒꯤ ꯁꯥꯔꯚꯤꯁꯇꯨ ꯂꯣꯏꯔ ꯃꯇꯨꯡ ꯅꯪ ꯑꯗꯨꯗ ꯊꯕꯛ ꯇꯧꯔꯤꯗꯣ ꯌꯥꯝ ꯐꯔꯦ ꯄꯣꯊꯥꯐꯝꯁꯨ ꯑꯣꯏꯕ ꯅꯪ ꯍꯥꯏꯕꯗꯤ ꯊꯕꯛꯁꯨ ꯂꯦꯞꯍꯟꯗ꯭ꯔꯦꯗꯅ ꯊꯕꯛ ꯁꯨꯗꯕꯤꯗ ꯁꯨꯝ ꯂꯩꯔꯤꯕ ꯃꯌꯥꯝꯁꯦ ꯁꯨꯃꯥꯏꯅ ꯍꯤꯡꯒꯣꯜ ꯈꯔ ꯈꯔ ꯀꯣꯏꯔꯒ ꯇꯧꯍꯧꯕꯁꯤꯅꯁꯨ ꯐꯔꯤꯅꯤ ꯅꯪ ꯊꯕꯛꯁꯨ ꯅꯁꯥꯅꯁꯨ ꯑꯗꯨꯝ ꯆꯤꯟꯖꯔꯦ ꯑꯗꯒꯤꯗꯤ ꯅꯪꯒꯤ ꯃꯍꯩꯁꯨ ꯑꯗꯨꯝ ꯍꯩ ꯂꯩꯒꯤ ꯃꯍꯩꯗꯨꯁꯨ ꯑꯗꯨꯝ ꯐꯪꯉꯦ ꯑꯗꯨꯅ ꯌꯣꯟꯗꯅ ꯈꯣꯠꯇꯅꯁꯨ ꯑꯗꯨꯝ ꯏꯃꯨꯡꯒꯤ ꯀꯩꯒꯤ ꯁꯦꯜ ꯊꯨꯝꯗꯁꯨ ꯑꯗꯨꯝ ꯃꯇꯦꯡ ꯄꯥꯡꯉꯛꯏꯗꯣ ꯑꯗꯨ ꯌꯥꯝ ꯐꯔꯕꯅꯤ
ꯃꯥꯅꯤ ꯃꯥꯅꯤ ꯇꯧꯔꯤꯁꯦ ꯑꯩꯅꯁꯨ ꯁꯤꯗ ꯃꯣꯏꯒꯤ ꯑꯩꯒꯤ ꯃꯇꯦꯡ ꯄꯥꯡꯅꯕꯅꯤ ꯍꯥꯏꯔꯒ ꯏꯆꯦ ꯑꯅꯤ ꯑꯃꯒ ꯑꯗꯒꯤ ꯃꯣꯏꯒꯤ ꯈꯨꯨꯔꯥ ꯑꯅꯤ ꯑꯃꯒ ꯊꯝꯃꯦ ꯑꯩꯈꯣꯏ ꯃꯉꯥ ꯆꯪꯉꯒ ꯃꯣꯏ ꯃꯔꯤꯒ ꯑꯩꯒ ꯄꯥꯔꯒ ꯄꯨꯟꯅꯅꯦ ꯇꯧꯔꯤꯁꯦ ꯑꯗꯒꯤ ꯑꯩꯈꯣꯏꯒꯤ ꯐꯥꯝꯗꯒꯤ ꯂꯥꯛꯑꯒ ꯃꯣꯏꯗꯣ ꯆꯦꯡꯆꯥꯛꯇꯣ ꯂꯧꯔꯒꯦ ꯍꯥꯏꯗꯤ ꯃꯣꯏꯒꯤ ꯏꯟꯖꯥꯡ ꯅꯥꯄꯤꯗꯨ ꯂꯧꯔꯒꯦ ꯍꯥꯏꯕ ꯂꯥꯛꯄ ꯃꯤꯁꯨ ꯌꯥꯎꯋꯤ ꯑꯗꯨꯝ ꯃꯣꯏꯒꯤ ꯄꯣꯠ ꯌꯣꯟꯕꯤ ꯃꯈꯩ ꯍꯥꯏꯇꯥꯔꯦ ꯑꯗꯨꯝ ꯀꯩꯊꯦꯜꯗ ꯐꯝꯕ ꯄꯣꯠ ꯌꯣꯟꯕꯤ ꯃꯈꯩ ꯆꯥꯎꯅ ꯆꯥꯎꯅ ꯐꯝꯕꯁꯤꯡꯗꯣ ꯑꯗꯨꯝ ꯃꯣꯏꯅ ꯂꯥꯛꯑꯒ ꯁꯤꯗ ꯂꯧꯔꯒꯦ ꯍꯥꯏ ꯑꯩꯅ ꯑꯗꯨꯝ ꯁꯤꯗ ꯃꯐꯝꯗꯨ ꯇꯛꯈ꯭ꯔꯒ ꯃꯣꯏꯅ ꯁꯤꯗꯒꯤ ꯑꯗꯨꯃꯥꯏꯅ ꯀꯦ ꯖꯤ ꯃꯉꯥ ꯂꯧꯕ ꯇꯔꯥ ꯂꯧꯕ ꯑꯗꯨꯃꯥꯏꯅ ꯃꯌꯥꯝ ꯃꯌꯥꯝ ꯂꯧꯔꯒ ꯑꯃꯨꯛ ꯄꯨꯒꯤꯕ ꯑꯗꯨꯒ ꯂꯥꯛꯇꯕ ꯀꯥꯟ ꯂꯦꯝꯍꯧꯕꯁꯤꯡꯗꯨꯅ ꯑꯩꯅ ꯀꯩꯅꯣꯗ ꯄꯤꯔꯒ ꯑꯇꯣꯞꯄ ꯄꯣꯠ ꯌꯣꯟꯕꯤ ꯃꯈꯩ ꯁꯤꯗ ꯑꯩꯅ ꯄꯤꯔꯒ ꯑꯩꯅ ꯊꯤꯟꯗꯣꯛꯎꯔꯒ ꯍꯥꯏꯇꯥꯔꯦ ꯀꯩꯊꯦꯜ ꯐꯥꯎꯕ ꯊꯤꯟꯗꯣꯛꯎꯔꯒ ꯃꯣꯏꯅ ꯑꯗꯨꯗꯒꯤ ꯑꯃꯨꯛ ꯆꯥꯏꯈꯥꯏꯔꯒ ꯃꯣꯏꯅ ꯂꯧꯖꯒꯤꯕ ꯑꯗꯨꯃꯥꯏꯅ ꯇꯧꯔꯒ ꯌꯣꯜꯂꯤꯅꯦ ꯇꯧꯔꯤꯁꯦ ꯑꯗꯣ ꯃꯌꯥꯝꯒꯤ ꯃꯊꯪ ꯃꯌꯥꯝꯒꯤ ꯃꯇꯦꯡ ꯑꯅꯤꯗ ꯇꯧꯔꯤꯁꯤ ꯑꯍꯥꯟꯕ ꯍꯧꯔꯛꯄꯗꯒꯤ ꯁꯨꯃꯥꯏꯅ ꯀꯩꯁꯨ ꯇꯧꯔꯝꯕ ꯅꯠꯇꯦ ꯍꯧꯖꯤꯛꯇꯤ ꯈꯔ ꯈꯔ ꯁꯛ ꯈꯪꯅꯔꯛꯇ ꯇꯧꯔꯒ ꯅꯍꯥꯟꯗꯤ ꯑꯩꯒꯤꯁꯤꯗ ꯃꯣꯏꯒꯤ ꯐꯤꯂꯝ ꯅꯝꯒꯦ ꯍꯥꯏꯔꯒ ꯑꯗꯨꯃꯥꯏꯅ ꯇꯧꯔꯒ ꯂꯥꯛꯑꯦ ꯑꯩꯒꯤ ꯍꯧꯖꯤꯛ ꯅꯨꯃꯤꯠ ꯂꯩ ꯃꯔꯛꯁꯤꯗ ꯑꯗꯩ ꯑꯦ ꯑꯦ ꯅꯝꯃꯨ ꯅꯝꯃꯨ ꯀꯔꯤ ꯑꯩꯒꯤꯗꯤ ꯂꯥꯏꯕꯛ ꯐꯕꯅꯤ ꯅꯣꯏꯅ ꯁꯨꯃꯥꯏꯅ ꯐꯤꯂꯝ ꯅꯝꯃꯒ ꯂꯥꯛꯄꯤꯔꯤꯁꯤ ꯈꯣꯠꯂꯤꯁꯦꯅ ꯍꯥꯏꯔꯒ ꯇꯧꯔꯒ ꯃꯣꯏꯗꯣ ꯑꯩꯅ ꯆꯥꯛ ꯆꯔꯥ ꯑꯃꯁꯨ ꯑꯩꯒꯤ ꯄꯨꯈ꯭ꯔꯤꯗꯒꯤ ꯉꯥꯗꯣ ꯐꯥꯔꯒ ꯄꯤꯖꯈ꯭ꯔꯦ ꯑꯗꯒꯤ ꯍꯔꯥꯎꯗꯅ ꯃꯣꯏꯁꯨ ꯇꯧꯔꯒ ꯄꯩꯁꯥ ꯃꯇꯦꯡ ꯈꯔ ꯇꯧꯔꯝꯃꯦ ꯑꯩꯅ ꯇꯧꯔꯝꯒꯅꯨ ꯍꯥꯏꯕ ꯌꯥꯗꯦ ꯀꯩꯅꯣ ꯆꯥꯛꯁꯨ ꯄꯤꯖꯔꯒ ꯑꯗꯒꯤ ꯁꯨꯃꯥꯏꯅ ꯑꯩꯈꯣꯏꯁꯨ ꯀꯩꯅꯣ ꯇꯧꯕꯤꯔꯒ ꯑꯩꯈꯣꯏꯁꯨ ꯅꯨꯡꯉꯥꯏꯖꯗꯦꯅ ꯍꯥꯏꯔꯒ ꯇꯧꯔꯒ ꯐꯤꯂꯝꯗꯒ ꯌꯥꯎꯈ꯭ꯔꯕꯅꯤ ꯍꯌꯦꯡ ꯃꯣꯏꯒꯤ ꯏꯁꯩꯗꯒ ꯇꯧꯔꯗꯤ ꯅꯪꯁꯨ ꯎꯔꯛꯑꯅꯤ ꯌꯥꯎꯕꯗꯣ
ꯏꯃꯥ ꯌꯥꯝ ꯐꯕ ꯋꯥꯐꯝꯅꯤꯅꯦ ꯅꯪꯗꯤ ꯌꯥꯝꯅ ꯇꯧꯔꯝꯃꯤꯕ ꯖꯥꯠꯅꯤꯗꯅ ꯑꯃꯨꯛꯇꯪꯕꯨ ꯌꯦꯡꯅꯤꯡꯗ꯭ꯔꯦ ꯅꯪꯒꯤ ꯅꯨꯃꯤꯠꯂꯁꯤꯡꯗꯣ ꯃꯤꯁꯤꯡꯗꯨꯁꯨ ꯌꯥꯝꯅ ꯍꯔꯥꯎꯔꯝꯂꯅꯤ ꯍꯥꯏꯕꯗꯤ ꯃꯐꯝꯗꯣ ꯃꯣꯏꯅ ꯌꯥꯝ ꯂꯥꯞꯅ ꯂꯥꯛꯑꯒ ꯑꯗꯨꯃꯥꯏꯅ ꯑꯐꯕ ꯑꯃ ꯊꯦꯡꯅꯔꯤ ꯑꯗ ꯃꯊꯪꯗꯁꯨ ꯑꯗꯨꯝ ꯃꯣꯏ ꯂꯥꯛꯁꯨ ꯂꯥꯛ ꯆꯆꯔꯅꯤ ꯑꯗꯩꯗꯤ ꯃꯤꯁꯤꯡꯁꯨ ꯑꯗꯨꯝ ꯇꯤꯟꯐꯝ ꯍꯥꯏꯗꯨ ꯑꯣꯏꯔꯅꯤ ꯑꯗꯒꯤꯗꯤ ꯅꯪꯒꯤ ꯍꯥꯏꯗꯤ ꯅꯪꯅ ꯄꯣꯠ ꯌꯣꯟꯕꯤꯁꯤꯡ ꯈꯪꯅꯔꯒ ꯑꯗꯨꯃꯥꯏꯅ ꯇꯧꯔꯤꯗꯣ ꯌꯥꯝ ꯐꯔꯦ ꯃꯣꯏꯗꯁꯨ ꯅꯪ ꯑꯃ ꯂꯩꯕꯒꯤ ꯅꯨꯡꯉꯥꯏꯖꯕ ꯍꯥꯏꯕꯗꯤ ꯃꯣꯏꯒꯤ ꯄꯣꯠ ꯂꯧꯐꯝ ꯃꯐꯝ ꯆꯥꯕ ꯑꯃ ꯂꯩꯔꯕꯅꯤꯅ ꯃꯣꯏ ꯑꯇꯩ ꯑꯇꯩꯗꯪꯅ ꯅꯠꯇ꯭ꯔꯒꯁꯨ ꯅꯪꯒꯤ ꯃꯐꯝꯗꯨꯗꯒꯤ ꯑꯗꯨꯝ ꯂꯧꯔꯒ ꯈꯣꯠꯂꯒ ꯃꯣꯏꯁꯨ ꯌꯣꯟꯕ ꯐꯪꯉꯅꯤ ꯑꯗꯨ ꯌꯥꯝ ꯐꯔꯦ ꯃꯣꯏꯉꯣꯟꯗꯁꯨ ꯌꯥꯝ ꯀꯣꯝꯖꯕ ꯍꯥꯏꯗꯤ ꯄꯣꯠ ꯆꯩꯗꯨꯁꯨ ꯃꯣꯏꯅ ꯈꯪꯕ ꯍꯥꯏꯗꯣ ꯊꯣꯛꯑꯦꯗꯅ ꯑꯗꯩꯗꯤ ꯃꯃꯜ ꯍꯥꯏꯔꯣ ꯑꯗꯩꯗꯤ ꯃꯃꯜ ꯉꯥꯡꯅꯕꯇ ꯑꯣꯏꯔꯒꯁꯨ ꯅꯣꯏ ꯃꯁꯦꯟ ꯈꯪꯅꯔꯕꯅꯤꯅ ꯑꯗꯩ ꯁꯛ ꯃꯥꯏ ꯌꯦꯡꯅꯔꯛꯑꯕꯅꯤꯅ ꯑꯗꯨꯝ ꯃꯣꯏꯗꯁꯨ ꯅꯪꯉꯣꯟꯗꯁꯨ ꯂꯣꯏꯅ ꯀꯥꯟꯅꯕ ꯍꯥꯏꯗꯣ ꯑꯣꯏꯔꯦ ꯌꯥꯝ ꯐꯩ ꯅꯪꯅ ꯈꯪꯅꯕ ꯄꯣꯠ ꯌꯣꯟꯕꯤ ꯑꯗꯩꯗꯤ ꯃꯣꯏꯗꯁꯨ ꯅꯨꯡꯉꯥꯏ ꯍꯥꯏꯕꯜꯂꯤꯗꯣ ꯌꯥꯝ ꯐꯔꯦ
ꯃꯥꯅꯤ ꯃꯥꯅꯤ ꯆꯨꯝꯃꯤ ꯑꯩꯅ ꯁꯤꯗꯒꯤ ꯂꯥꯛꯑꯒ ꯑꯩꯒꯤ ꯐꯥꯝꯁꯤꯗꯒꯤ ꯗꯥꯏꯔꯦꯛ ꯂꯥꯛꯑꯒ ꯂꯧꯔꯕꯁꯤꯡꯗꯨꯗꯤ ꯑꯩꯅ ꯁꯨ ꯋꯥꯅ ꯃꯤꯅꯁꯨ ꯂꯥꯛꯑꯒ ꯂꯧꯕꯤꯔꯁꯤꯕꯨ ꯍꯥꯏꯔꯒ ꯃꯣꯏꯒꯤꯗꯗꯤ ꯑꯩꯅ ꯃꯃꯟꯗꯨꯁꯨ ꯇꯥꯅ ꯇꯥꯅ ꯄꯤꯊꯣꯛꯑꯦ ꯑꯩꯅ ꯀꯩꯊꯦꯜꯗ ꯌꯣꯜꯂꯨꯕꯁꯤꯡꯗꯨꯅ ꯈꯔ ꯃꯉꯥ ꯇꯔꯥ ꯍꯦꯜꯂꯒ ꯑꯗꯨꯝ ꯑꯗꯨꯃꯥꯏꯅ ꯌꯣꯜꯂꯦ ꯑꯗꯨꯒ ꯁꯤꯗ ꯂꯥꯛꯑꯒ ꯂꯧꯔꯕꯁꯤꯡꯗꯨꯗꯤ ꯑꯩꯅ ꯃꯌꯥꯝ ꯃꯌꯥꯝꯁꯨ ꯆꯥꯟꯅꯕ ꯑꯗꯨꯝ ꯍꯥꯞꯄꯤꯕꯅꯤ ꯑꯗꯨꯒ ꯑꯩꯅ ꯅꯣꯡ ꯐꯥꯗꯣꯛꯁꯨ ꯃꯣꯏꯁꯨ ꯀꯩꯅꯣ ꯇꯧꯖ ꯍꯔꯥꯎꯖꯅꯕ ꯍꯥꯏꯔꯒ ꯑꯗꯨꯃꯥꯏꯅ ꯍꯥꯞꯄꯤꯔꯦ ꯑꯗꯒꯤ ꯃꯃꯜꯁꯨ ꯇꯥꯅ ꯑꯩꯅ ꯑꯗꯨꯝ ꯄꯤꯕꯤꯕꯅꯤ ꯑꯩꯒꯤ ꯁꯤꯒꯤ ꯏꯁꯥꯁꯤ ꯏꯁꯥꯒꯤꯁꯤꯗ ꯂꯥꯛ ꯄ ꯃꯈꯩꯗꯨꯗꯤ ꯑꯗꯨꯗꯤ ꯐꯔꯦ ꯑꯩ ꯑꯁꯣꯝꯗ ꯀꯧꯔꯛꯏ ꯑꯩꯗꯣ ꯊꯕꯛ ꯑꯃ ꯂꯩꯕꯅꯤ ꯉꯁꯤꯁꯤ ꯇꯧꯒꯗꯕ ꯑꯗꯨꯗꯣ ꯑꯝꯇ ꯇꯧꯊꯣꯛꯎꯔꯤꯒꯦꯀꯣ ꯑꯃꯨꯛ ꯅꯪꯁꯨ ꯂꯥꯛꯑꯝꯗꯥꯏꯗ ꯅꯪꯉꯣꯟꯗꯣ ꯑꯩꯉꯣꯟꯗ ꯅꯪꯗꯣ ꯑꯩꯉꯣꯟꯗ ꯄꯥꯎꯗꯣ ꯐꯥꯎꯔꯣ ꯑꯗꯨꯒ ꯊꯦꯡꯅꯅꯕ
ꯍꯣꯏ ꯍꯣꯏ ꯃꯔꯨꯞ ꯑꯗꯨꯗꯤ